ꯍꯜꯂꯣ
ꯂꯣ
ꯆꯥꯛ ꯆꯥꯏꯔꯣ
ꯆꯥꯛ ꯆꯥꯒꯦ ꯇꯧꯔꯤ ꯅꯪ ꯆꯥꯔꯕꯣ
ꯆꯥꯔꯦ ꯑꯩꯈꯣꯏ ꯇꯨꯝꯕꯕꯧ ꯆꯪꯉꯦꯗ ꯀꯔꯤ ꯏꯟꯖꯥꯡ ꯎꯝ ꯉꯜꯂꯦ
ꯅꯪ ꯋꯥꯔꯤ ꯁꯥꯟꯅ ꯌꯥꯒꯗ꯭ꯔꯣ ꯑꯗꯨꯕꯨ
ꯀꯩꯒꯤꯅꯣ ꯍꯥꯏꯖꯦ
ꯅꯪ ꯋꯥ ꯉꯥꯡꯕꯗꯣ
ꯎꯝ ꯌꯥꯏ
ꯑꯣ
ꯍꯥꯥ
ꯀꯥ ꯄꯨꯟꯗ꯭ꯔꯣ ꯃꯃꯥꯍꯣꯏꯒ
ꯄꯨꯟꯗꯤꯌꯦ
ꯑꯣ ꯀꯩ ꯃꯊꯦꯜ ꯆꯥꯔꯒꯦ
ꯀꯔꯤꯅꯣ ꯆꯥꯕꯗꯣ ꯑꯣ ꯊꯔꯣꯏ ꯊꯣꯡꯉꯦ
ꯍꯦꯟꯃꯟꯗ꯭ꯔꯣ
ꯉꯥꯟꯇꯥꯅ ꯆꯥꯊꯣꯛꯑꯦ
ꯅꯣꯏ ꯀꯩ ꯏꯟꯖꯥꯡ ꯆꯥꯔꯕ ꯆꯥ ꯊꯣꯡ ꯂꯣꯏꯗ꯭ꯔꯤꯕꯣ
ꯂꯣꯏꯔꯦꯗꯥ ꯊꯣꯡꯉꯦ ꯑꯗꯨꯒ ꯀꯥꯡꯍꯧ ꯉꯧ ꯀꯥꯡꯁꯣꯏꯗꯣ ꯑꯩꯅ ꯈꯥꯃꯦꯟ ꯁꯤꯟꯕ ꯌꯥꯎꯋꯦꯅ ꯆꯥꯗꯕ
ꯎꯝ
ꯉꯁꯥꯏꯒꯤꯗꯣ ꯊꯥꯔꯇꯤ ꯐꯪꯉꯝꯒꯅꯤꯅꯪ
ꯈꯪꯗꯤꯌꯦ ꯌꯦꯡꯗ꯭ꯔꯤꯌꯦ ꯀꯥꯏꯗ ꯌꯦꯡꯒꯦ ꯈꯪꯗꯤꯌꯦ ꯀꯩꯅꯣꯗꯨ ꯌꯨ ꯄꯤ ꯑꯥꯏꯒꯤ ꯍꯥꯞꯄꯗꯣ ꯑꯗꯨꯗꯣ ꯌꯥꯗꯦꯕ ꯑꯗꯨꯁꯨ ꯀꯃꯥꯏꯅꯅꯣ ꯈꯪꯗꯅ ꯍꯥꯞꯄꯗꯣ ꯌꯨ ꯄꯤ ꯑꯥꯏꯒꯤꯗꯣ ꯆꯪꯕꯗ‌ꯣ ꯑꯣꯞꯁꯟ ꯊꯣꯛꯏꯗꯅ ꯑꯣꯞꯁꯟ ꯊꯣꯛꯄꯗꯨꯗ ꯈꯟꯕ ꯌꯥꯗꯦꯕ
ꯎꯝ
ꯑꯗꯨ ꯌꯥꯗ꯭ꯔꯤꯕꯩꯔꯥ ꯈꯪꯗꯦꯅꯦ
ꯌꯥꯅꯤ ꯌꯥꯅꯤ ꯍꯥꯏꯔꯛ ꯀ‌ꯦ ꯍꯣꯔꯦꯟ ꯆꯪꯉꯣꯕꯀꯣ ꯎꯝ ꯄꯦꯃꯦꯟ ꯒꯤꯗꯣ
ꯑꯝ
ꯑꯗꯨꯗ ꯄꯦꯃꯦꯟ ꯑꯗꯨꯗ ꯅꯝꯃꯒ
ꯅꯪꯒꯤ ꯌꯨ ꯄꯤ ꯑꯥꯏꯗꯣ ꯍꯥꯞꯆꯤꯟꯕ ꯌꯥꯏꯑꯕ ꯄꯦꯃꯦꯟ ꯊꯥꯕ ꯑꯃ ꯂꯩꯔꯝꯒꯅꯤꯕ
ꯍꯣꯏ ꯍꯣꯏ ꯑꯩ ꯉꯁꯥꯏ ꯆꯪꯉꯦꯕꯀꯣ ꯍꯧꯖꯤꯛꯁꯨ ꯆꯪꯉ ꯌꯦꯡꯉꯦ ꯑꯗꯨ ꯊꯣꯛꯂꯛꯇꯦꯕ ꯊꯣꯛꯄꯨꯗꯤ ꯊꯣꯛꯂꯛꯑꯦꯕꯀꯣ ꯑꯗꯨꯗꯨꯒ ꯉꯁꯥꯏ ꯑꯩꯅ ꯅꯪꯉ‌ꯣꯟꯗꯔ ꯀꯩꯔꯣ ꯊꯥꯕꯗꯣ ꯑꯃꯗꯨꯗ ꯑꯣꯏ ꯃꯥꯜꯂꯦ ꯁ꯭ꯀꯔꯟꯁ‌ꯣꯠ ꯊꯥꯒꯤꯈꯤꯕꯅꯦꯕ ꯑꯩꯅ ꯌꯥꯗꯦꯅ ꯃꯥꯒ ꯋꯥꯔꯤ ꯁꯥꯟꯅꯔꯤ ꯀꯥꯟꯗ ꯑ‌ꯣꯏꯔ ꯃꯥꯜꯂꯦ ꯑꯗꯨꯗꯅꯗꯅ ꯃꯥꯅ ꯑꯗꯨ ꯃꯊꯟꯗ ꯌꯥꯔꯛꯄꯅꯦꯅ ꯍꯥꯏꯔꯛꯄ ꯑꯗꯨꯩꯁꯨ ꯌꯦꯡꯗꯦ ꯍꯧꯖꯤꯛ ꯉꯍꯥꯛꯔꯦ ꯉꯥꯛ ꯂꯩꯔ ꯌꯦꯡꯕꯗꯨꯗ ꯑꯗꯨꯗꯁꯨ ꯆꯞ ꯃꯥꯟꯅꯅ ꯂꯩꯍꯧꯕ ꯊꯣꯛꯇꯕ ꯌꯨ ꯄꯤ ꯑꯥꯏ ꯀꯩꯀꯥꯗꯤ ꯊꯣꯛꯑꯒꯅꯦ ꯅꯝꯕ ꯌꯥꯗꯕ
ꯑ ꯌꯥꯔꯛꯀꯅꯤ ꯌꯥꯔꯛꯀꯅꯤ ꯇꯞꯅ ꯇꯞꯅ
ꯎꯝ
ꯌꯥꯗꯔꯒꯅ ꯚꯤꯗꯤꯑꯣ ꯀꯣꯜ ꯇꯧꯔꯒ ꯏꯁꯀ꯭ꯔꯤꯟ ꯁꯦꯔ ꯇꯧꯔꯒ ꯇꯥꯛꯑꯒ ꯂꯣꯏꯔ‌ꯦ ꯀꯩꯅꯣ
ꯍꯣꯏ
ꯃꯤ ꯂ‌ꯣꯏ ꯇꯨꯝꯅꯈ꯭ꯔꯕꯣ
ꯈꯔ ꯇꯨꯝꯅꯈ꯭ꯔꯦ ꯈꯔ ꯑꯃ ꯇꯨꯝꯅꯗ꯭ꯔꯤ
ꯎꯝ ꯎ ꯍꯣ ꯅꯪꯉꯣꯟꯗ ꯆꯪꯗꯣꯏꯅꯦꯕꯀꯣ ꯊꯥꯔꯇꯤ ꯔꯨꯄꯤꯁ ꯊꯥꯔꯇꯤꯁ‌ꯦ ꯆꯪꯈ꯭ꯔꯕꯅꯦꯕ
ꯎꯝ
ꯑꯗꯒꯤ ꯑꯃꯗꯨꯒ ꯅꯪꯒ ꯇꯧꯕꯗꯣ ꯑꯗꯨ ꯊꯥꯔꯇꯤ ꯆꯪꯉꯦ ꯍꯥꯏꯕꯅꯦꯕ
ꯑꯣ ꯃꯉꯣꯟꯗꯁꯨ ꯆꯪꯉꯕ
ꯑꯥ ꯅꯪꯉ‌ꯣꯟꯗꯁꯨ ꯆꯪꯗ‌ꯣꯏ ꯅ‌ꯦꯕ
ꯑꯣ
ꯑꯗꯣ ꯋꯥꯔꯤꯗꯣ ꯐꯖꯅ ꯐꯣꯔꯃꯦꯜ ꯑꯣꯏꯅ ꯁꯥꯟꯅꯔꯒꯗꯤ
ꯑꯝ
ꯍ‌ꯦꯟꯅ ꯐꯪꯉꯦꯕ
ꯎꯝ
ꯅꯍꯥꯟꯒꯩ ꯑꯃꯗꯨꯒ ꯑꯩꯒ ꯋꯥꯔꯤ ꯁꯥꯟꯅꯩꯗꯣ ꯑꯗꯣ ꯅꯤꯄꯥꯥꯟ ꯐꯪꯕ ꯑꯅꯤ ꯐꯪꯕ ꯑꯗꯨꯃꯥꯏꯅ ꯐꯪꯉꯦꯕ
ꯎꯝ
ꯅꯪꯒ ꯁꯥꯟꯅꯔ ꯀꯥꯟꯗꯅꯅ‌‌ꯦ ꯊꯔꯇꯤ ꯅꯪꯒ ꯑꯩꯒ ꯆꯞ ꯃꯥꯟꯅꯅ ꯆꯪꯗꯣꯏꯅꯦꯕ
ꯑꯣ
ꯑꯗꯨꯑꯣꯏꯗꯤ ꯅꯪꯗꯣ ꯊꯥꯔꯇꯤ ꯑꯃꯒ ꯇꯦꯟ ꯑꯃꯒ ꯍꯥꯏꯕꯅꯦꯕꯀꯣ ꯃꯥꯅ ꯍꯥꯏꯕꯗꯣ
ꯇꯦꯟ ꯇꯦꯟ ꯍꯥꯏꯗꯤ
ꯍꯩꯅ ꯑꯃꯒ ꯐꯪꯉꯦꯕ ꯃꯥꯒ ꯋꯥꯔꯤ ꯁꯥꯟꯅ ꯀꯥꯟꯗ ꯅꯠꯇ꯭ꯔꯣ
ꯑꯥ
ꯑꯗꯨꯗꯤ ꯅꯪꯗꯣ ꯁꯚꯦꯟꯇꯤ ꯁꯨꯃꯥꯏꯅꯗꯤ ꯐꯪꯉꯝꯃꯅꯤ ꯈꯪꯑꯕ
ꯎꯝ
ꯑꯃꯗꯨꯗꯗꯤ ꯇꯧꯗ꯭ꯔꯣ ꯑꯗ ꯑꯥꯗꯩꯗꯣ
ꯇꯥꯎꯔꯝꯒꯔ
ꯇꯧꯔꯝꯈꯤꯔꯣꯏꯗꯤ ꯂꯥꯛꯑꯝꯒꯔꯣꯏꯕ ꯑꯩꯅ ꯑꯩ ꯑ ꯂꯥꯛꯄꯅꯦ ꯑꯗꯣ ꯅꯪꯒꯤꯁꯨ ꯑꯗꯨꯃꯥꯏꯅ ꯂꯥꯛꯇꯣꯏꯔꯅꯤ ꯉꯥꯏꯌꯣꯅ ꯍꯥꯏꯈꯤꯕꯅꯦ
ꯑꯥ ꯍꯜꯂꯣ ꯅꯪꯅ ꯐꯣꯟ ꯇꯧꯈꯤꯕꯗꯤ ꯌꯥꯕꯅꯦ
ꯎꯝ
ꯍꯥꯏꯗꯤ ꯃꯥꯅ ꯑꯗꯨꯃꯥꯏꯅ ꯅꯪ ꯇꯧꯗꯕ ꯇꯧꯗ꯭ꯔꯤꯉꯩ ꯑꯣꯏꯔꯁꯨꯅꯦ
ꯎꯝ
ꯀꯣꯜ ꯇꯧꯁꯤꯜꯂꯒ ꯅꯪꯉꯣꯟꯗ ꯄꯩꯁꯥ ꯀꯥꯗꯣꯏꯅꯦꯕ
ꯑꯣꯝ ꯑꯦꯅꯤ ꯇꯥꯏꯝ ꯌꯥꯗꯕꯅꯤꯅꯦ ꯑꯗꯨꯁꯨ
ꯎꯝ ꯌꯥꯔꯒꯅꯤ ꯃꯣꯏꯅ ꯑꯦꯄ꯭ꯔꯨꯨꯞ ꯇꯧꯗꯕ ꯑꯩꯅ ꯂꯣ ꯉꯥꯁ꯭ꯥꯏꯋꯥꯏꯗ ꯇꯧꯔꯛꯏ ꯅꯠꯇ ꯀꯩꯔꯤꯕꯣ ꯑꯥ
ꯑꯗꯨꯗꯨꯅ ꯌꯥꯅꯤꯅ ꯃꯥꯅ ꯌꯥꯔꯑꯣꯣꯏꯗꯕ ꯌꯥꯔꯔꯣꯏꯗꯕ ꯍꯥꯏꯗꯤ ꯎꯝ ꯄꯨꯡꯁꯤꯡꯗ ꯆꯠꯄꯅꯦꯕ
ꯎꯝ
ꯍꯧꯖꯤꯛ ꯃꯥꯄꯜꯗ ꯃꯥꯄꯜ ꯇꯥꯔꯦꯅ ꯇꯔꯥ ꯃꯈꯥꯏꯗ ꯇꯝꯈ꯭ꯔꯅꯤ
ꯑꯣ ꯑꯣ
ꯁꯥꯇ꯭ꯔꯅꯤꯅ
ꯎꯝ ꯃꯇꯝꯁꯦ ꯏꯔꯩ ꯂꯩꯇꯕ
ꯃꯌꯨꯝꯗ ꯂꯩꯕ꯭ꯔꯥ
ꯔꯦꯟꯇ
ꯎꯝ
ꯔꯦꯟꯇꯥ ꯂꯩꯌꯦ ꯀꯜꯂꯦꯀꯜꯂꯝꯃꯤ ꯑꯩꯉꯣꯟꯗꯗꯒꯤ ꯀꯩꯅꯩꯅꯣ ꯂꯣꯏꯔꯦ ꯑꯩꯅ ꯑꯩꯅ ꯌꯨꯝ ꯆꯩꯈꯤꯕꯒꯤ
ꯎꯝ
ꯆꯂꯒꯁꯨ ꯁꯨꯝ ꯀꯝꯄ꯭ꯂꯦꯟ ꯇꯧꯕꯅꯣ ꯀꯝꯄ꯭ꯂꯦꯟ ꯍꯥꯏꯗꯣꯏꯅ ꯀꯩ ꯍꯥꯏꯗꯣꯏꯅ ꯎꯝ ꯀꯩ ꯍꯥꯏꯇꯥꯔꯦ ꯄꯒ ꯐꯪꯗꯕ ꯑꯗꯨꯗꯒꯤ ꯁꯨꯝ ꯁꯥꯕꯁꯦ ꯑꯩꯉꯣꯟꯗ ꯍꯥꯏꯔꯛ ꯍꯣꯏ ꯅꯪ ꯐꯅꯤ ꯏ ꯆꯩ ꯈꯨꯝꯅꯗ꯭ꯔꯥ ꯇꯧ ꯑꯩꯉꯣꯟꯗꯩꯅ ꯇꯥꯏꯅꯔꯛꯏꯅꯦ ꯍꯥꯥ
ꯃꯥꯅ ꯍꯦꯛꯇꯆꯨꯝꯃꯄ
ꯑꯥ ꯉꯝꯅꯤꯡ ꯆꯠꯇ ꯅꯠꯇꯦ ꯉꯝꯅ ꯂꯩꯕꯇꯣꯞꯄꯂꯁꯨ
ꯃꯃꯥ ꯍꯣꯏꯗꯤ ꯇꯨꯝꯒꯔꯕꯣ
ꯎꯝ ꯆꯪꯈ꯭ꯔꯦ ꯇꯨꯝꯕ ꯐꯣꯟ ꯌꯦꯡꯉꯝꯒꯤꯅꯤ ꯍꯥꯥ
ꯅꯪꯒ ꯔꯨꯝ ꯊꯪꯅꯗ꯭ꯔꯣꯕ꯫
ꯊꯪꯅꯩ
ꯎꯝ
ꯑꯣꯏꯅꯦ ꯁꯅꯥꯃꯍꯤ ꯀꯥꯗ ꯇꯨꯝꯕ ꯊꯪꯅ ꯑꯩ ꯇꯨꯝꯕ ꯑꯩ ꯆꯥꯛꯈꯨꯝꯒ ꯃꯄꯥ ꯑꯣꯏꯌꯦ
ꯅꯣꯏ ꯌꯨꯝ ꯐꯖꯅ ꯁꯥꯔꯕ ꯅꯠꯇ꯭ꯔꯣ
ꯎꯝ ꯁꯥꯔꯦ ꯂꯨꯍꯣꯡꯕꯩꯔꯥ ꯑꯅꯤ ꯑꯍꯨꯝꯂꯛꯄꯨ ꯁꯥꯔꯦ ꯎꯪ ꯑꯅꯤꯔꯛ ꯑꯅꯤꯔꯛ ꯂꯥ ꯑꯅꯤꯔꯛ ꯁꯦꯝꯖꯟꯕꯔꯥ ꯀꯩꯅꯣꯝ ꯇꯧꯕꯅꯤ
ꯎꯝ
ꯑꯍꯥꯝꯕ ꯑꯈꯣꯏ ꯂꯍꯣꯡꯕꯗꯗꯤ ꯁꯥꯕ ꯅꯪꯍꯧꯗ꯭ꯔꯦꯕ ꯈꯨꯗꯛꯇ ꯍꯣꯡꯕꯒꯤ
ꯉꯁꯤ ꯆꯦꯜꯂ ꯈꯨꯗꯥꯛꯇ ꯍꯣꯡꯕꯤꯅꯤꯅ ꯍꯥꯏꯗꯤ ꯑꯅꯤꯔꯛ ꯆꯦꯟꯖꯜꯂꯛꯄꯩꯅꯤꯗ ꯑꯍꯥꯟꯕ ꯆꯦꯟꯕꯩꯗꯣ ꯑꯉꯥꯡ ꯑꯣꯏꯃꯜꯂꯤꯅ ꯂꯩꯔꯗ꯭ꯔꯥ ꯑꯗꯨꯒ ꯑꯃꯨꯛ ꯆꯦꯟꯖꯜꯂꯛꯄꯗꯨꯗ ꯍꯣꯡꯕꯅꯦꯕ
ꯑꯥ ꯑꯇꯣꯝꯕꯗꯣ
ꯑꯍꯟꯗꯣ
ꯎꯝ
ꯑꯥ ꯑꯉꯥꯡ ꯑꯣꯏꯅ ꯂꯨꯍꯣꯡꯒꯗ꯭ꯔꯥ ꯑꯗꯒꯤ ꯌꯥꯏꯃꯗꯨ ꯌꯥꯏꯃꯗꯨꯅ ꯌꯥꯏꯃ ꯂꯨꯍꯣꯡꯕꯗꯣ ꯂꯦꯞꯄꯦꯅ ꯌꯨꯝ ꯁꯦꯝꯖꯜꯂꯤꯁꯤ ꯈꯣꯏ ꯆꯦꯒꯤꯗꯗꯤ ꯄꯥꯛꯅ ꯁꯦꯝꯖꯟꯗ꯭ꯔꯦꯗ
ꯑꯝ
ꯑꯁ ꯃꯥꯒꯤꯗ ꯑꯣꯏꯃꯜꯂꯦ ꯍꯥꯥ
ꯅꯪꯒꯤꯗꯗꯤ ꯁꯦꯝꯖꯤꯜꯂꯛ ꯑꯔꯣꯏꯕ
ꯍꯥꯏꯗꯗꯤ ꯁꯦꯝꯃꯔꯣꯏ
ꯁꯦꯝꯃꯔꯣꯏ ꯈꯪꯉꯦ
ꯃꯇꯝ ꯂꯩꯇ꯭ꯔꯦꯕ
ꯎꯝ ꯂꯩꯥꯇ꯭ꯔꯦ
ꯂꯩꯅꯤ ꯂꯩꯅꯤ ꯅꯣꯡ ꯈꯤꯛꯑꯝꯃꯦ ꯅꯣꯏ ꯈꯤꯛꯇ꯭ꯔꯥ
ꯈꯤꯛꯇꯦ
ꯈꯤꯛ ꯑꯝꯃꯦ ꯍꯧꯖꯤꯛ ꯂꯦꯞꯈ꯭ꯔꯦ
ꯑꯧ ꯉꯁꯥꯏ ꯅꯨꯡꯁꯥ ꯈꯨꯠꯁꯥꯗꯤꯀꯣ ꯂꯣꯏꯔꯦ
ꯎꯝ
ꯅꯪꯒ ꯋꯥꯔꯤ ꯁꯥꯟꯅꯔ ꯂꯣꯏꯔ ꯊꯣꯛꯄꯩꯗꯨꯗ
ꯎꯝ
ꯅꯨꯡꯁꯥꯗꯤ ꯍꯥꯏꯒꯠꯇꯅ ꯁꯥꯅꯤ
ꯏꯪꯕ ꯃꯄꯥ ꯍꯥꯏꯒꯅꯦ ꯕꯤꯁꯅꯨꯄꯨꯔꯒꯤ ꯎ ꯃꯌꯥꯝ ꯍꯧꯕꯗꯣ
ꯎꯝ ꯎꯝ ꯎꯝ
ꯑꯗꯨꯗꯤ ꯌꯥꯝ ꯏꯪꯉꯦ
ꯎꯝ ꯅꯪ ꯅꯊꯟꯗ ꯆꯥꯏꯔꯣ
ꯊꯟꯆꯥꯏꯅꯦ ꯃꯣꯏꯗꯣ ꯑꯩꯅ ꯎꯝ ꯊꯦꯡꯁꯨ ꯊꯦꯡꯉꯅꯤꯅꯦ
ꯎꯝ
ꯗꯥ
ꯑꯗꯣ ꯁꯤ ꯀꯣꯜꯒꯤꯁꯤꯅ ꯅꯨꯃꯤꯠ ꯀꯌꯥꯅꯤ ꯂꯩꯔꯤꯅꯣ
ꯅꯨꯃꯤꯠꯁꯦ ꯍꯌꯦꯡꯐꯥꯎꯒꯤ ꯃꯅꯨꯡꯗ ꯂꯣꯏꯁꯤꯜꯂꯛꯑꯣꯅ ꯍꯥꯏ ꯍꯥꯏꯕ꯭ꯔꯥ ꯀꯩꯅꯣꯝ ꯍꯥꯏꯕꯅꯦꯕ
ꯎꯝ
ꯂꯣꯏꯅ ꯇꯧꯔꯝꯃꯅꯤꯗ ꯅꯪ
ꯃꯥꯄꯟ ꯆꯠꯂꯦ
ꯍꯧꯖꯤꯛ ꯎꯝ ꯀꯣꯜ ꯑꯃ ꯑꯅꯤ ꯑꯅꯤ ꯑꯅꯤ ꯈꯛꯇꯪ ꯉꯥꯏꯗ꯭ꯔꯣ ꯅꯪꯒꯤꯁꯨ
ꯎꯝ
ꯑꯗꯨꯗꯨꯅ ꯀꯣꯜ ꯑꯃꯒ ꯇꯧꯔꯒ ꯌꯥꯔꯦꯕ
ꯎꯝ
ꯂꯣꯏꯔꯦ ꯑꯗꯒꯤ ꯑꯃꯨꯛ ꯑꯇꯣꯞꯄ ꯑꯃꯨꯛ ꯑꯩꯅ ꯍꯪꯕꯤꯔꯒꯦ ꯄꯤꯔꯛꯅꯕ ꯏꯕꯦꯝꯃ ꯈꯗꯥꯡꯒ ꯆꯣꯛꯊꯩ ꯈꯪꯕ꯭ꯔꯥ
ꯑꯗꯨꯗꯣ ꯑꯥ
ꯑꯩꯅ ꯃꯇꯝ ꯆꯥꯅꯔꯅꯤ
ꯎꯝ
ꯑꯃꯗꯨ ꯑꯩꯅ ꯉꯔꯥꯡ ꯇꯧꯕꯗꯨꯗꯤ ꯑꯁ ꯆꯤꯟ ꯈꯗꯥꯡꯒꯁꯦ ꯆꯣꯛꯊꯔꯒꯅꯤ
ꯑꯗꯨꯏꯅ ꯀꯌꯥꯝ ꯑꯗꯨ ꯀꯣꯜꯂꯕ
ꯍꯥꯥ ꯀꯣꯜ ꯅꯠꯇꯦ ꯆꯤꯟꯅ ꯍꯥꯏꯗꯣꯏꯕ
ꯑꯣ ꯀꯌꯥꯝ ꯀꯌꯥꯝ ꯇꯧꯒꯦ
ꯑꯥ ꯁꯦꯠ ꯇꯔꯥ ꯁꯦꯠ ꯀꯨꯟꯊ꯭ꯔꯥꯅꯦꯕꯀꯣ
ꯎꯝ
ꯀꯨꯟꯊ꯭ꯔꯥꯅꯦꯕ ꯊꯕꯛꯁꯦ ꯑꯗꯨꯒ ꯊꯕꯛꯇꯨꯗ ꯁꯦꯠ ꯑꯃꯃꯝꯗ ꯁꯦꯠ ꯁꯦꯠ ꯑꯃꯃꯝꯗ ꯇꯔꯥꯃꯉꯥ ꯇꯔꯥꯃꯉꯥ ꯌꯥꯎꯋꯦꯕ
ꯎꯝ
ꯑꯗꯨꯅ ꯃꯌꯥꯝ ꯑꯣꯏꯔꯛꯑꯅꯤꯗꯅ ꯑꯗꯨꯒ ꯃꯥꯒꯤ ꯀꯩꯅꯣꯅ ꯐꯪꯗꯣꯏꯅꯅꯦ ꯅꯤꯄꯥꯥꯟꯒ ꯆꯥꯝꯃ ꯑꯣꯏꯗꯣꯏꯕ
ꯀꯌꯥꯔ
ꯅꯤꯄꯥꯟ ꯒ ꯆꯥꯃ
ꯂꯤꯁꯤꯡ ꯂꯤꯁꯤꯡꯂꯥ
ꯎꯝ
ꯇꯪ ꯉꯥꯕ ꯑꯗꯨꯒꯤꯗꯤ
ꯑꯗꯨ ꯂꯣꯏꯗ꯭ꯔꯤꯍꯦ ꯍꯌꯦꯡ ꯃꯣꯏ ꯃꯇꯝ ꯄꯤꯕꯗ ꯂꯣꯏꯅꯔ ꯀꯥꯟꯗꯅꯦ
ꯎꯝ
ꯎꯝ ꯑꯗꯨꯗꯤ ꯀꯌꯥ ꯌꯧꯔꯀꯥꯟꯗ ꯂꯧꯊꯣꯛꯇꯣꯏꯅꯣ ꯁꯤꯖꯤꯅ
ꯎꯝ ꯀꯌꯥ ꯌꯧꯔꯀꯥꯟꯗ ꯍꯥꯏꯕ ꯂꯩꯇꯦ ꯏꯁ ꯏꯁꯥꯅ ꯐꯖꯅ ꯇꯧꯔꯒꯗꯤ ꯐꯖꯅ ꯑꯗꯨꯝ ꯐꯪꯅꯤꯕ
ꯎꯝ
ꯅꯠꯇ꯭ꯔꯒꯗꯤ ꯐꯪꯉꯣꯏ ꯑꯗꯨꯒ ꯂꯧꯊꯣꯛꯄ ꯍꯥꯏꯕ ꯑꯃ ꯂꯩꯇꯦ ꯑꯗꯨꯝ ꯃꯁꯥ ꯃꯊꯟꯇ ꯑꯩ ꯌꯨ ꯄꯤ ꯑꯥꯏ ꯑꯗꯣ ꯂꯤꯡ ꯇꯧꯔꯕꯅꯤꯅ ꯃꯁꯥ ꯃꯊꯟꯇ ꯑꯗꯨꯝ ꯆꯪꯖꯔꯛꯇꯣꯏꯅꯤ
ꯎꯝ ꯑꯣ ꯑꯣ
ꯌꯥꯝ ꯅꯨꯉꯥꯏ
ꯅꯪ ꯀꯩ ꯅꯪ ꯀꯌꯥꯝ ꯀꯨꯏꯔꯒꯦ ꯇꯧꯕ
ꯉꯥꯔꯥꯡ ꯉꯥꯔꯥꯡ ꯗꯥꯒꯤ
ꯎꯝ
ꯆꯞꯃꯥꯟꯅꯦ
ꯀꯩꯅꯣꯗꯤ ꯀꯌꯥ ꯁꯨꯔꯕ ꯑꯗꯨꯗꯤ ꯌꯦꯡ ꯌꯥꯕ꯭ꯔꯣ ꯑꯗꯨꯗꯤ
ꯌꯥꯏꯌꯦ
ꯎ
ꯇꯔꯥꯍꯨꯝꯗꯣꯏꯗꯤ ꯂꯩꯌꯦ ꯑꯗꯣ ꯉꯁꯤ ꯉꯔꯥꯡ ꯇꯧꯕ ꯊꯕꯛꯇꯨꯗꯤꯅꯦ
ꯑꯥ
ꯀꯣꯜꯒꯤ ꯈꯛꯇꯪ ꯊꯣꯛꯑꯦꯕ ꯄꯩꯁꯥꯁꯦ ꯑꯗꯨꯒ ꯉꯥꯡ ꯇꯧꯕ ꯊꯕꯛꯁꯤꯗꯤ ꯃꯣꯏ